ꯑꯣ
ꯆꯥꯕ
ꯆꯥꯔꯦꯗ
ꯎꯝ ꯑꯁ ꯑꯩ ꯅꯪꯗꯤ ꯀꯩꯅꯣꯗ ꯇꯥꯛꯁ ꯀꯝꯄ꯭ꯂꯤꯠ ꯑꯣꯏꯈ꯭ꯔꯦ ꯃꯤ ꯀꯌꯥꯝꯅ ꯇꯧꯔꯛꯈ꯭ꯔꯒꯦ ꯅꯪꯉꯣꯟꯗꯀꯣ
ꯀꯔꯤꯌꯥ
ꯃꯤ ꯍꯥꯏꯗꯤ ꯃꯌꯥꯝ ꯇꯧꯔꯛꯈ꯭ꯔꯕꯕ ꯅꯪꯉꯣꯟꯗ
ꯈꯪ ꯗꯌꯦ
ꯅ ꯑꯣꯏꯅ ꯅꯪꯅ ꯇꯧꯕ ꯅꯠꯇꯕ
ꯈꯪꯗꯌꯦ ꯑꯗꯨꯝ ꯇꯧꯅꯔ ꯎꯂꯦꯅꯥꯁꯨ ꯇꯧꯔꯦ ꯏꯆꯟ ꯊꯣꯝꯕꯤꯁꯨ ꯇꯧꯔꯦ ꯀꯌꯥꯝ ꯇꯧꯈ꯭ꯔꯕꯅꯣ ꯑꯩꯁꯨ ꯈꯪꯗꯦ
ꯑꯥ ꯑꯩꯅ ꯍꯦꯟꯅ ꯌꯥꯝꯃꯝꯕꯅꯤꯗ ꯅꯪꯉꯣꯟꯗꯒꯤ
ꯑꯩꯉꯣꯟꯗ ꯐꯣꯟ ꯇꯧꯕ ꯌꯥꯒ꯭ꯔꯦ ꯍꯥꯏꯔꯣ
ꯍ
ꯑꯦ ꯀꯩ ꯀ
ꯌꯥꯗꯦ ꯍꯥꯏꯕ ꯅꯪꯒꯤ ꯀꯣꯜ ꯅꯪꯒꯤ ꯀꯣꯜ ꯃꯁꯤꯡ ꯀꯝꯄ꯭ꯂꯤꯠ ꯑꯣꯏꯈꯔꯦ ꯑꯗꯨꯅ ꯑꯇꯣꯞꯄ ꯅꯝꯕꯔ ꯑꯃ ꯆꯦꯟꯖ ꯇꯧꯔꯣ ꯇꯧꯔꯛꯑꯦ
ꯎꯝ ꯐꯖꯗꯦꯍꯦ ꯅꯪ ꯀꯣꯜ ꯀꯌꯥꯝ ꯋꯥꯔꯤ ꯁꯥꯟꯅꯔꯒꯦ
ꯑꯁ ꯀꯥꯏꯗꯣꯏꯏꯗꯣ ꯄꯨꯟ ꯈꯛꯇ ꯉꯥꯏꯔꯤꯌꯦ
ꯑꯩ ꯁꯤꯒ ꯀꯨꯟ ꯃꯉꯥ ꯁꯗ ꯑꯪ ꯆꯪꯉꯛꯑꯦ ꯉꯔꯥꯡ ꯆꯪꯏ ꯅꯥꯏꯟ ꯍꯟꯗ꯭ꯔꯦꯠ ꯇ꯭ꯋꯦꯟꯇꯤ ꯁꯚꯦꯟ
ꯁꯦꯁꯨ ꯋꯥ
ꯅꯅꯦ
ꯑꯗꯨꯗꯨꯒ ꯑꯩꯉꯣꯟꯗ ꯃꯦꯁꯦꯁꯁꯨꯦ ꯊꯥꯔꯛꯑꯦ ꯃꯣꯏꯅ ꯀꯣꯜ ꯑꯋꯥꯠꯄꯈꯩꯗꯣ ꯁꯠ ꯁꯠ ꯇꯧꯊꯣꯛ
ꯍ ꯎꯝꯗꯁ
ꯑꯗꯨꯗꯤ ꯅꯪ ꯀꯅꯥꯗ ꯇꯧꯗꯕ ꯑꯩꯉꯣꯟꯗ
ꯈꯪꯦ ꯑꯗꯨ ꯀꯅꯥ ꯇꯧꯗꯅꯣ
ꯏꯆꯟ ꯇꯣꯏꯝꯕꯤꯔꯁꯨ ꯌꯥꯔꯝꯃꯔꯣꯏ
ꯆꯦꯅꯣꯕꯤꯁꯤ ꯃꯋꯥ ꯇꯧ ꯂꯩꯔꯦ ꯍꯥꯏꯕ
ꯅꯨꯣꯞꯄꯥꯒ ꯋꯥꯔꯤ ꯌꯥꯝ ꯁꯥꯟꯅꯕꯗꯣ ꯀꯩꯅꯣ ꯇꯧꯋꯦ ꯌꯥꯝ ꯊꯨꯅ ꯀꯥꯏꯅꯩ ꯍꯥꯏꯕꯅꯤ ꯍꯥꯏꯖꯜꯂꯨ
ꯑꯁ ꯇꯌꯥꯔꯤꯅꯦ ꯂ
ꯑꯣꯜꯂꯦ ꯇꯧꯧꯒꯗꯕꯁꯨ ꯁꯤꯇ ꯂꯩꯇꯦ ꯃꯥꯗꯤ ꯀꯅꯥ ꯀꯅꯥꯅꯣ ꯌꯥꯎꯈꯤꯕꯗꯣ ꯅꯪ ꯀꯅꯥ ꯀꯅꯥꯒ ꯇꯧꯅꯒꯦ
ꯑꯩ ꯇꯧꯅꯔꯤꯁꯦ ꯏꯆꯦꯟ ꯇꯣꯝꯕꯤꯁꯨ ꯇꯧꯅꯔꯦꯀꯣ ꯑꯗ ꯏꯗꯤꯕꯤꯁꯌꯥ ꯑꯁ ꯇꯧꯅꯔ ꯔꯦ ꯅꯪꯁꯨ ꯇꯧꯅꯔꯦ ꯑꯗꯒꯤ ꯎꯂꯦꯅꯥꯁꯨ ꯇꯧꯅꯔꯦ ꯑꯩꯈꯣꯏ ꯃꯔꯤ ꯑꯣꯏꯔ ꯃꯥꯜꯂꯦ ꯑꯩꯅ ꯇꯧꯅꯩꯁꯦ
ꯎꯝ
ꯃꯔꯤ
ꯏꯕꯥꯅꯤ ꯈꯇꯅꯤꯦꯕꯉꯥꯏ ꯍꯧꯔꯤꯁꯦ ꯂꯣꯏꯁꯟꯗꯕꯤꯗ ꯂꯣꯏꯦ ꯂꯣꯏꯔꯦ ꯂꯣꯏꯔꯦ ꯒ꯭ꯌꯥꯟ ꯇꯥꯔ ꯂꯩꯗ ꯄꯦ
ꯃꯣꯏ ꯂꯣꯏꯔꯦ ꯂꯣꯏꯔꯦ ꯂꯣꯏ ꯒ꯭ꯌꯥꯟ ꯇꯥꯥꯏꯦ ꯃꯣꯏꯅ ꯇꯧꯔꯛꯄꯗꯤ ꯑꯩꯈꯣꯏꯅ ꯄꯥꯏꯕꯤꯔꯒ ꯅꯠꯇ꯭ꯔꯥ
ꯇꯧꯔꯛꯏꯅꯦꯦ ꯑꯗꯣ ꯑꯩ ꯑꯩꯅ ꯇꯧꯕ ꯄꯥꯛ ꯌꯥꯎꯗꯦꯀꯣ
ꯑꯗꯨ ꯈꯔ ꯀꯣꯛ ꯇꯣꯛꯁꯟꯅꯤꯡꯑꯦꯗꯤ ꯑꯩꯗꯤ ꯀꯣꯜ ꯃꯉꯥ ꯈꯛꯇ ꯉꯥꯏꯌꯦꯦ ꯅꯪ ꯀꯣꯜ ꯑꯗꯨꯗꯤ ꯅꯪ ꯃꯥꯄꯟꯃꯨꯛ ꯋꯥꯠꯂꯤꯕ ꯑꯗꯨꯗꯤ
ꯋꯥꯅꯤ ꯍꯧꯖꯤꯛ ꯀꯣꯜ ꯑꯃ ꯃꯥꯡꯈ꯭ꯔꯦ ꯅꯪꯉꯣꯟꯗ ꯂꯣꯏ ꯂꯣꯏꯅ ꯇꯧꯁꯤꯟꯕꯒꯤ
ꯁꯤꯗꯣ ꯑꯩꯒꯤꯗꯣ ꯀꯩꯅꯣ ꯇꯧꯔꯝꯃꯗꯤ ꯐꯒ
ꯂꯣꯏꯕ꯭ꯔꯥ ꯂꯣꯏꯔꯤꯕ
ꯂꯣꯏꯕ ꯑꯣꯏꯔꯝꯃꯣꯏꯌꯦ ꯂꯣꯏꯕ ꯑꯣꯏꯔꯝꯃꯣꯏꯌꯦ ꯅꯪꯒꯤꯗꯣ ꯑ ꯀꯣꯣꯏ ꯑꯗꯣ ꯑꯩꯅ ꯄꯥꯏꯔꯛꯇꯕꯒꯤ ꯑꯃꯨꯛꯀ ꯇꯧꯁꯟꯕꯒꯤ ꯑꯣꯏꯔꯝꯒꯅꯤꯌꯦ
ꯎꯝ ꯁꯤ ꯂꯔꯒ ꯇꯧꯔ ꯌꯦꯡꯉꯤꯀꯣ
ꯍꯣꯏ ꯑꯞꯗꯦꯠ ꯇꯧꯔ ꯍꯥꯟꯅ ꯆꯪꯂꯒ ꯌꯦꯡꯉꯝꯃꯗꯤ ꯐꯗꯧꯕ
ꯍꯣꯏ
ꯑꯗꯨ ꯄꯩꯁꯥ ꯆꯪꯉꯕꯅꯤ ꯉꯁꯥꯏꯐꯧꯗꯤꯤ ꯑꯩꯁꯨ ꯆꯪꯉꯝꯕꯅꯤ ꯑꯗꯨꯐꯧꯗꯤ ꯀꯩꯝ ꯇꯧꯍꯧꯗꯕꯅꯦꯕ ꯍꯧꯖꯤꯛꯪ ꯆꯪꯕꯒꯅꯦ ꯑꯞꯗꯦꯠ ꯂꯥꯛꯏ ꯎꯝ ꯎꯝ ꯅꯪꯒꯤ ꯑꯩꯉꯣꯟꯗ ꯍꯥꯏ ꯍꯥꯏꯒꯤ ꯄꯣꯠꯅꯤ
ꯑꯗꯨꯗꯤ ꯑꯩ ꯈꯪꯈꯤꯌꯦ ꯃꯥꯟꯅꯕ꯭ꯔꯥ ꯃꯥꯟꯅꯗꯕ꯭ꯔꯥ ꯈꯪꯈꯤꯌꯦ ꯑꯗꯨꯏꯅꯦ ꯅꯍꯥꯟ ꯅꯣꯡꯃꯝꯁꯨ ꯇꯧꯕꯗ ꯉꯥꯏꯔꯤꯕꯅꯦ ꯅꯨꯃꯤꯒꯤ ꯇꯧꯕꯕꯨ ꯉꯥꯏꯔꯝꯈꯤꯅꯦ ꯑꯞꯗꯦꯠ ꯇꯧꯕꯤꯕ ꯀꯣꯏꯗꯨꯀꯣꯕꯤ ꯇꯧꯈꯤꯕꯗꯣ
ꯇ ꯑꯧ ꯀꯨꯏꯗ꯭ꯔꯤ ꯉꯔꯥꯡ
ꯗꯦꯠ ꯐꯤꯐꯇꯤꯟꯗꯔꯣ ꯀꯩꯅꯣ ꯑꯣꯏꯕꯅꯦ ꯃꯥꯅꯦ ꯑꯗꯨꯗ ꯃꯥꯂꯦ ꯇꯧꯅꯤꯡꯗ
ꯎꯝ
ꯆꯅꯦꯕ
ꯍꯌꯦꯡꯒꯤꯁꯦ ꯅꯪ ꯅꯣꯏ ꯂꯥꯛꯇꯣꯏꯕ ꯉꯥꯅꯤꯡꯅꯦ
ꯀꯩꯕ
ꯑꯦ ꯃꯦꯝꯅ ꯐꯪꯁꯟ ꯀꯩꯅꯣ ꯇꯧꯅꯤ ꯍꯥꯏꯕ ꯇ꯭ꯔꯦꯅꯤꯡ ꯇꯧꯅꯤ ꯍꯥꯏꯕꯗꯣ
ꯀꯩꯅꯣ ꯍꯥꯏꯁꯨ ꯈꯪꯗꯦꯅꯦ ꯍꯣꯏ ꯆꯠꯂꯂ ꯈꯪꯗꯦ ꯀꯔꯤꯅꯣ ꯐꯪꯁꯟ ꯂꯥꯛꯑꯣꯏ ꯆꯠꯂꯣꯏ ꯑ ꯀꯔꯤ ꯐꯪꯁꯟ ꯎꯝ ꯀꯗꯧ ꯆꯠꯇ꯭ꯔꯤꯚ
ꯂꯣꯏ ꯂꯥꯛꯑꯣ ꯍꯥꯏꯗꯨꯗꯤ
ꯍꯥꯏꯔꯤ ꯃꯤ ꯁꯨꯝ ꯆꯠꯈꯔꯒꯦ ꯑꯗꯨꯗ ꯔꯦꯀꯣꯔꯠꯀ ꯇꯧꯍꯧꯒꯗꯕ ꯅꯠꯇꯦ ꯔꯣꯣꯜ ꯀꯩꯅꯣ ꯇꯧꯗꯅꯤ
ꯎꯝ
ꯃꯤ ꯂꯩꯇꯕꯒꯤꯅꯦ ꯌꯥꯎꯔ ꯌꯥꯎꯔꯥ ꯍꯥꯏꯅꯦꯕ
ꯎꯝ
ꯐꯣꯂ ꯑꯦꯌꯦ ꯅꯪꯒꯤ ꯌꯥꯎꯕ꯭ꯔꯥ
ꯑꯩꯒꯤꯗꯤ ꯌꯥꯎꯗꯦ ꯑꯩꯗꯤ ꯉꯔꯥꯡ ꯅꯍꯥꯟ ꯀꯛꯈꯤꯗ ꯉꯥꯏꯒꯦ ꯄꯩꯁꯥꯁꯨ ꯊꯤꯗ꯭ꯔꯤ ꯄꯩꯁꯥ ꯊꯤꯔꯤ
ꯎꯝ ꯀꯁꯤꯤ ꯊ ꯗꯙꯣꯈꯂꯥ ꯂꯤꯁꯤꯡ ꯑ ꯍ ꯑꯩꯌꯦ ꯂꯤꯁꯤꯡ ꯑꯃꯒ ꯆꯍꯨꯝꯒ ꯑꯩꯠꯇꯤ ꯅꯥꯏꯟꯂꯣ ꯂꯤꯁꯤꯡ ꯑꯃ ꯆꯥꯝꯃꯔꯤ ꯍꯥꯏꯗꯨꯅꯤ
ꯎꯝ
ꯀꯅꯣ ꯇꯦꯛꯁ ꯌꯥꯝ ꯌꯥꯝꯃꯦ ꯀꯩꯒꯤꯅꯣ ꯍꯟꯗꯛꯇꯤ ꯐꯤꯐꯇꯤ ꯐꯥꯏꯚ ꯂꯧꯋꯦ ꯇꯦꯛꯁ ꯍꯨ ꯃꯦꯗꯥꯒꯤ ꯁꯥꯇꯔꯤ ꯊ ꯀ ꯀꯗꯣꯋꯥ ꯇꯦꯛꯁ ꯂꯨꯄꯥ ꯀꯨꯟꯊ꯭ꯔꯥ ꯈꯛꯇꯅꯦ ꯍꯥꯏꯗ ꯑꯩꯒꯤ ꯂꯤꯁꯤꯡ ꯑꯃꯒꯤ ꯆꯥꯝꯃꯔꯤ ꯀꯛꯄꯗ ꯇꯦꯛꯁ ꯐꯤꯐꯇꯤ ꯐꯥꯏꯚ ꯂꯧꯔ
ꯎ ꯈꯪꯗꯦꯗ ꯑꯩꯁꯨ ꯊꯥꯔꯇꯤ ꯑꯣꯏꯒꯨꯝꯅ ꯇꯧꯕꯅꯦ
ꯌꯦꯠꯁꯂ
ꯎꯝ
ꯀꯌꯥꯒꯤ ꯀꯛꯄꯗ
ꯑꯩ ꯉ ꯑꯃ ꯀꯛꯄꯗꯣ ꯀꯌꯥꯅꯣ ꯀꯥꯎꯔꯣ
ꯎꯝ ꯑꯩꯗꯤ ꯌꯥꯝꯅ ꯀꯩꯅꯣ ꯍꯥꯏꯌꯔ ꯑꯣꯏꯕꯩꯔ ꯑꯣꯐꯔ ꯑꯣꯏꯕꯩꯔ ꯈꯪꯗꯦ ꯑꯣꯐꯔ ꯑꯣꯏꯖꯔꯣ ꯑꯣꯏ ꯆꯞ ꯃꯥꯏꯅꯩ ꯀꯣ
ꯂꯤꯁꯤꯡ ꯑꯅꯤ ꯌ
ꯂꯤꯁꯤꯡ ꯑꯅꯤ ꯌꯧꯔꯗꯤ ꯂꯤꯁꯤꯡ ꯑꯅꯤꯒ ꯆꯅꯤ ꯅꯠꯇ꯭ꯔꯣ
ꯅꯠꯇꯦ ꯑꯅꯤꯒ ꯆꯅꯤ ꯑꯍꯨꯝꯂ ꯑꯣꯒꯨꯝ ꯇꯧꯒꯅꯤ
ꯑꯅꯤꯒ ꯑꯅꯤꯒ ꯑꯣꯏꯗꯥꯏꯅꯦ ꯑꯗꯨ ꯌꯧ ꯇꯦꯛꯁꯇꯣ ꯑꯣꯏꯔꯛꯇꯣꯏꯅꯦꯕ
ꯎꯝ
ꯃꯊꯪꯗ ꯑꯣꯏꯅ ꯀꯛꯑꯒꯦ ꯇꯧꯅꯤ ꯎꯝ
ꯆꯦ ꯊꯣꯏꯕꯤ ꯀꯣꯜ ꯇꯧꯔꯥꯛꯀꯦ ꯐꯣꯟ ꯄꯥꯏꯗꯦ ꯍꯥꯏꯕ ꯉꯥꯍꯛꯇꯪ ꯊꯝꯃꯣ ꯆꯥꯛꯂꯣ ꯆꯥꯔꯦ
ꯎꯝ
ꯉꯔꯥꯡ ꯏꯕꯦꯝꯃ ꯀꯩꯅꯣ ꯉꯁꯤꯗꯣ ꯏꯔꯣꯝꯕꯒ ꯉꯥꯔꯤꯜꯈ ꯉꯧꯕꯒ ꯉꯔꯥꯡꯗꯣ ꯉꯥ ꯊꯣꯡꯉꯦꯕꯀꯣ ꯑꯩꯈꯣꯏ ꯑꯍꯨꯝꯒꯤ ꯂꯧꯋꯦꯕ ꯑꯗꯨꯒ ꯑꯩꯗꯣ ꯑꯥꯗ ꯑꯩꯈꯣꯏ ꯁꯥꯏꯒꯤ ꯃꯅꯛꯇ ꯆꯠꯂꯨꯕ ꯑꯗꯨꯗ ꯍꯜꯂꯛꯄꯗ ꯀꯩ ꯀꯩ ꯌꯦꯟ ꯉꯧꯕꯀꯥ ꯂꯩꯔꯛꯄ ꯃꯔꯤꯟ ꯀꯒ ꯃꯔꯤꯟ ꯀꯂꯩ ꯑꯗꯨꯒ ꯀꯤꯂꯤ ꯆꯅꯥ ꯌꯦꯟꯒꯤ ꯀꯤꯂꯤ ꯆꯅꯥ ꯑꯗꯨꯒ ꯂꯩꯔꯒ ꯄꯨꯔꯛꯄ ꯏꯆꯟ ꯏꯕꯥꯅꯤ ꯈꯛꯇꯗ ꯆꯥꯕꯗꯣ ꯉꯝꯗ꯭ꯔꯕꯅꯤꯅ ꯉꯥ ꯊꯣꯡꯕꯁꯨ ꯂꯧꯁꯜꯂꯨꯔꯦ ꯉꯥ ꯊꯣꯡꯕꯁꯤꯗ ꯍꯌꯦꯡ ꯆꯥꯔꯁꯤ ꯁꯤꯗ ꯍꯧꯖꯤꯛ ꯆꯥꯊꯣꯛꯑꯁꯤ ꯁꯤꯅꯦ ꯑꯗꯨꯒ ꯆꯥꯕ ꯂꯣꯏ ꯉꯝꯗ꯭ꯔꯦ ꯑꯗꯨꯁꯨ ꯉꯥ ꯊꯣꯡꯕꯗꯨ ꯈꯥ ꯊꯝꯃꯦ ꯑꯗꯨꯒ ꯑꯌꯨꯛ ꯉꯟꯇꯥꯗꯅꯦ ꯄꯨꯝ ꯂꯩꯔꯝꯃꯤꯕ ꯉꯥ ꯊꯧꯕꯗꯨ ꯄꯥꯃꯨꯖꯠꯅꯤ ꯑꯗꯨꯒ
ꯃꯣꯏ ꯈꯨꯠꯅ ꯆꯕꯦꯠ ꯆꯕꯦꯠ ꯄꯥꯏꯔꯝꯒꯅꯤ ꯇꯥꯎꯕ ꯀꯥꯟꯗ
ꯈꯪꯗꯦ ꯄꯥꯏꯔꯝꯃꯤ ꯄꯨꯝ ꯂꯩꯔꯝꯃꯤꯅꯦꯃꯤ ꯄꯥꯝꯃꯨꯖꯥꯅꯤ ꯃꯇꯨꯝ ꯑꯆꯧ ꯑꯆꯧꯕ
ꯎꯝ ꯍꯧꯖꯤꯛꯇꯤ ꯀꯥꯂꯦꯟꯅꯦ ꯁꯥꯁꯨ ꯁꯥꯔꯦ
ꯃꯥꯅꯦ
ꯉꯅ ꯅꯣꯏꯕꯥꯅꯤ ꯈꯛꯇꯪ ꯂꯩꯕ꯭ꯔꯣ ꯍꯧꯖꯤꯛ
ꯈꯣꯏꯃꯔꯤ ꯑꯦꯇꯍꯦ ꯈꯅꯤ ꯈꯇꯅꯤ
ꯅꯣꯏꯅꯤ ꯈꯤꯇꯪ
ꯑꯩꯈꯣꯏꯅꯤ ꯈꯛꯇꯪ ꯉꯥꯏꯔꯦ ꯍꯣꯁꯇꯦꯜꯁꯤꯗ ꯂꯣꯏꯅꯦꯃꯛꯦ ꯆ ꯑꯃ ꯏꯇꯌꯥꯁꯇꯔꯤ ꯈꯪ
ꯑꯁ ꯃꯤꯁ
ꯂꯥꯛꯑꯣꯏꯕꯦꯝꯃ ꯅꯪꯗꯣ
ꯑꯩ ꯂꯥꯛꯄ ꯌꯥꯈꯤꯔꯣꯏ
ꯀꯩꯒꯤꯌꯦ
ꯂꯥꯏꯔꯣꯏ ꯂꯥꯏꯔꯣꯏ ꯂꯣꯏꯔꯀꯥꯟ ꯂꯥꯛꯇꯨꯅꯦ
ꯅꯪ ꯌꯥꯎꯁꯨ ꯌꯥꯎꯗꯅ
ꯑꯩ ꯖꯒꯣꯏ ꯁꯥꯕꯕꯨꯗꯤ ꯌꯥꯎꯔꯣꯏ ꯉꯔꯥꯡ ꯂꯥꯏ ꯈꯨꯣꯏꯔꯝꯒꯦ ꯇꯧꯅꯤ ꯂꯥꯏꯔꯣꯏ ꯅꯨꯃꯤꯠꯇ ꯉꯔꯥꯡ ꯈꯣꯏꯔꯝꯍꯧꯗ꯭ꯔꯦꯕ ꯑꯗꯨ ꯉꯁꯤꯅ ꯑꯃꯨꯛ ꯀꯩꯅꯣ ꯃꯥꯡꯕ ꯃꯥꯡꯕ ꯂꯥꯛꯁꯜꯂꯦ
ꯅꯨꯃꯤ ꯀ ꯌꯥꯌꯥꯅꯤꯡꯉꯕ
ꯃꯥꯄꯜꯅꯤ ꯍꯔꯥꯎꯅꯤ ꯉꯔꯥꯡꯗꯒꯤꯩ ꯍꯧꯕꯅꯦꯕ
ꯖꯖꯤꯅꯥꯒ ꯂ ꯂꯩ ꯀ ꯁꯤꯁꯨ ꯁꯥꯉꯤꯅꯦ
ꯎꯝ
ꯃꯊꯪ ꯊꯥꯔ ꯂꯥꯛꯇꯣꯔꯦ
ꯂꯑꯣꯍꯦ ꯃꯊꯪ ꯊꯥ ꯌꯧꯔꯝꯃꯣꯏ ꯀꯩꯁꯨ
ꯎꯝ ꯑꯗꯨꯝ ꯍꯦꯛ ꯂꯣꯏꯕꯒ ꯂꯥꯛꯀꯣꯏꯔꯥ
ꯑ
ꯑ ꯃꯗꯖ
ꯊꯥꯖꯤꯜꯂꯗ ꯅꯣꯏ ꯐꯣꯝ ꯂꯧꯅꯔꯕ
ꯂꯎꯗꯔꯤꯗ ꯀꯥꯏꯅꯦ
ꯎꯝ ꯑꯩꯗꯤ ꯉꯔꯥꯡ ꯂꯧꯔꯝꯃꯕꯅꯤ
ꯎꯝ
ꯇ ꯌꯥꯗ
ꯍ
ꯅꯣꯡ ꯆꯨꯕ꯭ꯔꯥ
ꯎꯝ ꯁꯨꯗꯦꯗ ꯅꯣꯏꯔꯣꯝ ꯆꯨꯕ꯭ꯔꯥ
ꯎꯝ ꯉꯔꯥꯡ ꯆꯨꯏ ꯉꯁꯤꯗꯤ ꯆꯨꯗꯕ ꯃꯥꯜꯂꯦ
ꯎꯝ ꯅꯣꯏ ꯐꯖꯅ ꯅꯠꯇꯗꯤ ꯂ ꯍꯔꯥꯎ ꯑꯥꯊꯤ ꯅꯨꯡꯉꯩꯗꯁꯨ ꯍꯔꯥꯎꯋꯦ
ꯎꯝ
ꯁꯤꯅꯅ ꯑꯦꯈꯪꯕ ꯃꯣꯏꯔꯥꯡ ꯂꯣꯝ ꯆꯠ ꯃꯣꯏ ꯃꯣꯏꯁꯨ ꯍꯔꯥꯎꯔꯦ ꯂꯥꯏ
ꯄꯨꯡ ꯐꯥꯔꯦ ꯏꯕꯥꯅꯤ ꯅꯪ ꯑꯃꯨꯛ ꯅꯪ ꯑꯃꯨꯛ ꯇꯧꯔꯛ ꯑꯣ ꯅꯦ
ꯎꯝ ꯊꯝꯃꯦ ꯊꯝꯃꯦ
ꯎꯝ